ꯍꯜꯂꯣ
ꯍꯜꯂꯣ
ꯌꯦ
ꯑ ꯍꯧꯖꯤꯛꯀꯤ ꯇꯨꯡ ꯑꯣꯏꯔ ꯂꯌꯦꯦ
ꯊꯕꯛ ꯂꯣꯏꯔꯕ꯭ꯔꯣ
ꯍꯣꯏ ꯊꯕꯛ ꯂꯣꯏꯔꯦ
ꯑꯁ ꯅꯨꯡꯉꯥꯏꯔꯦꯅꯦꯍ ꯑꯩꯈꯣꯏꯗꯤ ꯊꯕꯛꯁꯨ ꯇꯧꯗꯦ ꯀꯔꯤꯁꯨ ꯇꯧꯗꯦ ꯑꯗꯨꯝ ꯐꯝꯃꯒ ꯂꯩꯔꯦꯡꯉ
ꯐꯝꯕꯅ ꯅꯨꯡꯉꯥꯏꯗꯦ
ꯈꯣꯡ ꯅꯥꯔꯦ ꯐꯝꯍꯟꯕꯗꯨꯗ ꯎꯝ ꯎ
ꯕꯤꯕꯤ ꯑꯦꯁ ꯂꯩ ꯑꯦꯩꯕ
ꯂꯩꯅꯤꯡꯉꯥꯏ ꯍꯣꯏ ꯍꯣꯏ ꯍꯧꯖꯤ ꯍꯧꯖꯤꯛ ꯌꯧꯔꯛꯈ꯭ꯔꯦ ꯍꯣꯏ
ꯑꯣ
ꯍꯧꯖꯤꯛ ꯌꯧꯔꯛꯈ꯭ꯔꯦ ꯈꯪꯗꯦ ꯑꯩ ꯆꯪꯗ꯭ꯔꯤꯌꯦ ꯑꯩ ꯈꯪꯅꯕꯗꯨ ꯑꯣꯏꯗꯤ ꯑꯣꯏꯔꯝꯒꯗꯧꯕꯗꯤ ꯃꯥꯜꯂꯦ ꯃꯁꯛ ꯑꯩꯁꯨ ꯀꯥꯎꯈ꯭ꯔꯦ ꯑꯗꯨ ꯇꯨ ꯊꯥꯎꯖꯟ ꯁꯤꯛꯁꯇꯤꯟ ꯐꯤꯐꯇꯤꯟ ꯁꯤꯛꯁꯇꯤꯟꯒꯤꯅꯤꯅ ꯑꯩꯁꯨ ꯀꯥꯎꯈ꯭ꯔꯦ ꯍꯧꯖꯤꯛ ꯇꯦꯟ ꯌꯔꯁ ꯁꯨꯈ꯭ꯔꯦ ꯃ
ꯑꯣ ꯑꯣ
ꯑꯗꯨꯗꯤ ꯑꯣꯏꯔꯝꯒꯗꯧꯕꯗꯤ ꯃꯥꯜꯂꯦ ꯍꯧ ꯎꯝ ꯄꯨꯡ ꯑꯃ ꯐꯪꯗꯦ ꯄꯨꯡ ꯑꯃ ꯊꯥꯏꯌꯦꯀꯣ ꯃꯣꯏ ꯑꯦꯔꯥꯏꯕꯦꯜ ꯍꯥꯏꯕꯗꯣ
ꯎ ꯑ
ꯒ꯭ꯌꯥꯟ ꯇꯔꯦ ꯅꯪꯗꯤ ꯂꯥꯛꯑꯣꯏꯗ꯭ꯔꯣ
ꯈꯪꯗꯦ ꯑꯩ ꯂꯩꯗꯤ ꯂꯩꯕꯅꯦ ꯄ꯭ꯔꯣꯒꯥ꯭ꯔꯥꯝꯗꯣ ꯌꯦꯡꯁꯦ ꯑꯩꯁꯨ
ꯂꯥꯛꯑꯣꯗꯅ ꯅꯣꯏ ꯅꯣꯏꯅ ꯄꯥ ꯀꯔꯤꯁꯨ ꯍꯥꯏꯔꯝꯗꯕ꯭ꯔꯣ
ꯈ ꯆꯠꯈ꯭ꯔꯒꯦ ꯍꯥꯏꯅ ꯆꯠꯈ꯭ꯔꯕꯅꯦ ꯍꯧꯖꯤꯛꯇꯣ
ꯑꯣ ꯃꯥ ꯑꯃꯨꯛ ꯑꯩ ꯍꯦꯛ ꯂꯥꯛꯄ ꯀꯥꯟꯗ ꯃꯥ ꯀꯨꯝꯃꯛꯄꯅꯦ ꯑꯗ ꯑꯃꯨꯛ ꯂꯥꯛꯄ꯭ꯔꯥ
ꯑꯃꯨꯛ ꯀꯨꯝꯈ꯭ꯔꯕ ꯃꯥꯜꯂꯦ ꯍꯧꯖꯤꯛ ꯂꯩꯇꯩ
ꯃꯣꯏ ꯄꯥꯁꯇꯔ ꯍꯣꯏ ꯂꯧꯕ ꯆꯠꯄ ꯃꯥꯜꯂꯦ ꯑꯩꯈꯣꯏ ꯆꯔꯆꯀꯤ ꯒꯥꯔꯤꯗ ꯍꯧꯖꯤꯛ ꯈꯛꯇ ꯂꯥꯛꯈ꯭ꯔꯦ ꯍꯣꯔꯦꯟ ꯈꯔ ꯂꯩꯔꯒ ꯆꯪꯕ ꯇꯥꯔꯦ ꯃꯥ ꯑꯣꯏꯕ꯭ꯔꯥ ꯑꯣꯏꯗꯕ꯭ꯔꯥ ꯌꯦꯡꯉꯤꯦ ꯍꯧꯖꯤꯛꯀꯤ ꯆꯪꯕ ꯏꯀꯥꯏꯌꯦꯍꯦ ꯍꯧꯖꯤꯛꯀꯤ ꯆꯪꯕ ꯏꯀꯥꯏꯌꯦꯦ ꯈ ꯈꯔ ꯂꯩꯔꯒ ꯅꯪꯔꯥ ꯍꯥꯏꯅ ꯍꯪꯕ ꯇꯥꯔꯦ
ꯑꯥꯞ ꯄꯨꯡ ꯑꯃꯗ ꯑꯦꯔꯥꯏꯕꯦꯜꯀꯣ ꯑꯗꯨꯗꯤ ꯅꯥꯏꯠ ꯄ꯭ꯔꯣꯒ꯭ꯔꯥꯝꯁꯨ ꯂꯩꯌꯦꯀꯣ
ꯅꯥꯏꯠ ꯄ꯭ꯔꯣꯒ꯭ꯔꯥꯝꯗꯣ ꯈꯪꯗꯦ ꯄꯕ꯭ꯂꯤꯛꯀꯤ ꯑꯣꯏꯕ꯭ꯔꯥ ꯃꯣꯏ ꯑ ꯀꯦꯝ ꯂꯩꯕ ꯃꯤꯁꯤꯡ ꯈꯛꯇꯪ ꯑꯣꯏꯕ꯭ꯔꯥ ꯒ꯭ꯌꯥꯟ ꯇꯥꯗꯦ ꯑꯩꯈꯒꯤ ꯑꯥ ꯂꯣꯏꯔꯦ
ꯏꯁꯤꯡ ꯊꯛꯒꯦ ꯑꯩꯗꯤ
ꯑꯁ ꯊꯥꯛꯑꯣ ꯊꯥꯛꯑꯣ ꯑꯩ ꯀꯔꯤꯁꯨ ꯇꯧꯅꯤꯡꯉꯥꯏ ꯂꯩꯇꯦ ꯇꯟꯈ꯭ꯔꯦꯗ ꯑꯩꯗꯤ ꯍꯣꯔꯦ ꯁꯥ ꯅꯥꯅꯤꯡꯉꯥꯏꯁꯨ ꯃꯤ ꯑꯃꯐꯥꯎ ꯂꯩꯇ꯭ꯔꯦ ꯇꯨꯝꯅꯤꯡꯉꯛꯈ꯭ꯔꯕꯅꯦ ꯑꯩ ꯑꯗꯨꯒꯤ ꯅꯃꯥꯟꯅꯕꯤꯗꯨꯅ ꯅꯃꯥꯟꯅꯕꯤꯗꯨꯅ ꯅꯪꯉꯣꯟꯗ ꯐꯣꯟ ꯇꯧꯑꯣ ꯍꯥꯏꯔꯛꯄ
ꯎꯝ ꯃꯗꯤ ꯀꯩꯗꯧꯕ꯭ꯔꯥ ꯍꯧꯛꯇꯤ
ꯃꯥꯒꯤ ꯐꯣꯟ ꯕꯦꯇ꯭ꯔꯤ ꯂꯩꯇꯦ ꯍꯥꯏꯌꯦ ꯕꯦꯇ꯭ꯔꯤ ꯂꯩꯇꯦ ꯍꯥꯏꯑꯦ ꯑꯗꯨꯒꯤ ꯃꯥꯗꯤ ꯑꯃꯨꯛ ꯀꯨꯝꯈ꯭ꯔꯦ ꯔꯅꯤꯅꯦꯍꯦ
ꯍꯩꯅꯧ ꯇꯥꯔꯒ ꯂꯩꯔꯝꯃꯤꯅꯦ ꯑꯩꯈꯣꯏ ꯃꯊꯛꯀꯤ ꯌꯨꯝꯒꯤ
ꯅꯪ ꯍꯧꯖꯤꯛ ꯇꯨꯝꯈ꯭ꯔꯒꯦ ꯍꯥꯏꯔꯣ
ꯇꯨꯝꯗꯦ ꯑꯗꯨꯝ ꯂꯥꯏꯗꯥꯎꯟ ꯂꯥꯏꯗꯥꯎꯟ ꯇꯧꯕꯀꯣ
ꯀꯔꯤ ꯍꯥꯏꯕꯅꯣ ꯍꯤꯞ ꯏꯕ ꯐꯃꯨꯡꯗ ꯍꯤꯞ ꯄꯨ꯭ꯔꯣꯍꯤꯞ ꯍꯤꯞꯄꯣ ꯍꯤꯞꯄꯣ ꯅꯨꯡꯉꯥꯏ ꯃꯕꯅꯦ
ꯎꯝ ꯍꯧꯖꯤꯛꯇꯤ ꯃꯄꯥꯟꯗ ꯑꯃꯨꯛ ꯂꯩꯔꯦ ꯑꯩ
ꯅꯪꯒꯤ ꯅꯦꯠꯋꯥꯛ ꯑꯐꯕ ꯃꯐꯝꯗ
ꯑꯗꯨ ꯑꯗꯨꯗ ꯅꯠꯇꯦ
ꯑ ꯑꯁ ꯑꯩꯗꯤꯗꯤ ꯌꯨꯝꯗ ꯊꯕꯛ ꯌꯥꯝ ꯂꯩꯍꯧꯈꯤꯕꯗꯣ ꯑꯁ ꯑꯩꯗꯤ ꯀꯣ ꯄꯥꯝꯃꯨꯈ꯭ꯔꯦꯗ ꯃꯇꯝ ꯂꯣꯏꯅ ꯃꯥꯡꯈ꯭ꯔꯦ ꯑꯁꯦꯡꯕ ꯆꯠꯄ ꯌꯥꯕ ꯃꯥꯜꯂꯦ ꯃꯤ ꯑꯗꯨꯝ ꯃꯁꯥ ꯃꯁꯥꯒꯤ ꯊꯕꯛ ꯑꯗꯨꯝ ꯆꯠꯅꯈ꯭ꯔꯦ ꯑꯗꯨꯒ ꯑꯩꯈꯣꯏ ꯃꯤ ꯑꯅꯤ ꯑꯍꯨꯝ ꯈꯨꯗꯤ ꯇꯪ ꯂꯩꯌꯦ꯫ ꯑꯗꯨꯕꯨ ꯑꯩꯗꯤ꯫ ꯑꯩꯗꯤ ꯏꯃꯥꯒꯤ ꯃꯍꯨꯠ ꯁꯤꯟꯕꯅꯤꯅ ꯑꯃꯨꯛ ꯆꯠꯄꯁꯨ ꯅꯨꯡꯉꯥꯏ ꯇꯦꯅ꯫ ꯑꯗꯨꯒꯤ꯫ ꯅꯪꯁꯨ꯫ ꯅꯪꯁꯨ ꯅꯃꯥꯒꯤ ꯃꯍꯨꯠ ꯁꯤꯟꯗ꯭ꯔꯣ꯫ ꯃꯟꯗꯦꯗ ꯅꯣꯏ ꯅꯃꯥꯥ ꯗꯤꯎꯇꯤ ꯁꯤꯟꯗꯦ ꯅꯍꯥꯟꯗꯣ ꯎꯝ
ꯏꯃꯥ ꯆꯠꯈ꯭ꯔꯦ ꯑꯩꯗꯣ ꯑꯦꯛꯖꯥꯝ ꯊꯥꯕ ꯆꯠꯄꯒꯤꯀꯣ꯫
ꯑꯣ ꯑꯣ ꯑꯣ ꯃꯣꯏ ꯑꯣ ꯍꯣ ꯍꯣ ꯑꯗꯨꯒꯤꯔꯥ ꯑꯦꯛꯖꯥꯝ ꯂꯩꯕꯅꯤꯅ ꯎꯄꯥꯏ ꯂꯩꯇ꯭ꯔꯦ ꯃꯥ ꯖꯣꯕ ꯀꯥꯔꯗ ꯆꯠꯂꯝꯃꯔꯣꯏꯅꯦ ꯑꯗꯨꯗꯤ꯫
ꯎꯝ ꯆꯠꯇ꯭ꯔꯦ꯫
ꯎꯝ꯫ ꯑꯁ ꯇꯟꯈ꯭ꯔꯦꯗ ꯇꯟꯈ꯭ꯔꯦ ꯇꯟꯈ꯭ꯔꯦ ꯑꯁꯦꯡꯕ꯫
ꯐꯥꯞꯗꯤ꯫
ꯆꯥꯛꯇꯤ ꯑꯦ ꯆꯔꯥ ꯋꯥꯅꯤꯡꯉꯥꯏꯗꯤ ꯄꯨꯔꯛꯄ꯭ꯔꯥ ꯀꯃꯥꯏꯅ ꯇꯧꯕ꯭ꯔꯥ ꯑꯩ ꯄꯨꯔꯛꯇꯦ ꯃꯣꯏ ꯃꯣꯏ꯫ ꯁꯤꯡꯖꯨ ꯆꯥꯅꯤꯡꯉꯥꯏ ꯀꯔꯤ ꯀꯔꯤꯅꯣ ꯃꯅꯥ ꯃꯁꯤꯡꯗꯤ ꯄꯨꯔꯛꯑꯦ ꯑꯗꯨ ꯉꯔꯤ ꯂꯩ ꯉꯔꯤꯒ ꯎꯔꯣꯛ ꯂꯩꯇꯦ ꯍꯥꯏꯕ꯭ꯔꯥ ꯑꯩꯉꯣꯟꯗ ꯂꯧꯕ ꯆꯠꯂꯣ ꯍꯥꯏꯕꯅꯦ꯫ ꯈꯪꯗꯦ꯫ ꯕꯥꯔꯣꯗ ꯆꯥꯅꯤꯡꯉꯥꯏꯅꯦ ꯍꯥꯏ ꯑꯗꯨꯒꯤ ꯍꯣꯔꯦꯟ ꯈꯔ ꯂꯩꯔꯒ꯫ ꯕꯥꯔꯣ ꯇꯥꯗ꯭ꯔꯤꯉꯩꯗ ꯏꯃꯥ ꯂꯥꯛꯑꯗꯤ ꯃꯈꯥ ꯀꯨꯝꯈ꯭ꯔꯅꯤ ꯑꯩꯁꯨ꯫
ꯎꯝ꯫
ꯍꯨꯖꯤꯛ ꯏꯂꯕꯦꯟꯗꯤ ꯇꯥꯈ꯭ꯔꯦ꯫ ꯍꯥꯥ꯫
ꯀꯗꯥꯏꯗ꯫
ꯅꯃꯥꯟꯅꯕꯤ ꯂꯥꯛꯄ꯭ꯔꯣ꯫
ꯏꯃꯥꯙꯤꯕꯤ ꯑꯃ ꯑ ꯂꯥꯛꯄꯀꯣ ꯑꯗꯣ ꯑ ꯑ ꯉꯥꯡꯕꯗꯣ ꯐꯔꯛ ꯇꯥꯕ꯫
ꯑꯣ ꯑꯗꯨꯝ ꯉꯥꯡꯉꯨꯅ꯫
ꯎꯝ ꯆꯈ꯭ꯔꯦ ꯃꯥ꯫ ꯏꯃꯥꯟꯙꯕꯤ ꯑꯃꯗꯣ ꯀꯨꯝꯈ꯭ꯔꯕꯣ꯫
ꯀꯨꯝ ꯈꯪꯗꯦ ꯍꯧꯖꯤꯛ ꯑ ꯎꯝ ꯕꯥꯁꯀꯤꯗꯣ ꯄꯨꯔꯒ ꯆꯠ ꯀꯨꯝꯈꯤꯕ ꯃꯥꯜꯂꯦ ꯀꯗꯥꯏ ꯆꯠ ꯈꯪꯗꯦ ꯃꯥꯒꯤ꯫ ꯐꯣꯟ ꯕꯦꯇ꯭ꯔꯤ ꯌꯥꯎꯗꯦ ꯍꯥꯏ ꯑꯗꯨ꯫ ꯒꯤ ꯆꯥꯔꯖꯤꯡ ꯇꯧꯒꯦꯁꯨ ꯍꯥꯏꯔꯝꯕꯅꯤ ꯈꯪꯗꯦ ꯀꯗꯥꯥꯏ ꯆꯠ ꯈꯕ꯭ꯔ꯫ ꯃꯈꯥ ꯀꯨꯝꯈꯤꯕ꯭ꯔꯥ ꯀꯤꯟ ꯈꯣꯏꯒꯤ ꯃꯩ ꯃꯩꯁꯨ ꯂꯥꯛꯇꯦ ꯌꯨꯝꯗ ꯆꯠ ꯀꯔꯤꯒꯤꯔꯕꯣ ꯑꯩꯒꯤ ꯐꯣꯟ ꯕꯦꯠꯇ꯭ꯔꯤꯁꯨ ꯂꯣꯏꯁꯟꯒꯗꯣꯔꯦ꯫ ꯒ꯭ꯌꯥꯟ ꯇꯥꯗ꯭ꯔꯦ ꯃꯥ ꯆꯠꯈ꯭ꯔꯕ꯭ꯔ ꯆꯠꯇ꯭ꯔꯤꯕ꯭ꯔ ꯈꯪꯗꯦ꯫ ꯑꯩꯒꯤ ꯐꯣꯟꯁꯦ ꯃꯟ ꯑꯣ ꯑꯩꯒꯤ ꯐꯣꯟꯗꯤ ꯌꯥꯝꯅ ꯃꯟꯈꯔꯦ ꯑꯗꯨꯒꯤ ꯕꯦꯇ꯭ꯔꯤ ꯌꯥꯝ ꯊꯨ ꯊꯨꯅ ꯆꯠꯂꯦ ꯑꯁ ꯑꯩꯁꯨ ꯀꯔꯤꯔꯥ ꯌꯨꯟ ꯅꯝꯊꯤ ꯍꯥꯏꯕ ꯃꯐꯝꯗꯨꯗ ꯑꯗꯨꯝ ꯍꯪꯖꯤ ꯍꯪꯖꯤ ꯂꯥꯒ ꯂꯩ ꯅꯠꯇꯦ ꯑꯥ ꯃꯄꯥꯟꯗ ꯃꯤ ꯌꯥꯝ ꯂꯩꯕꯗꯗꯤ ꯉꯥꯡꯕ ꯅꯨꯡꯉꯥꯏ ꯂꯩꯇꯕꯗꯣ ꯑꯗꯨꯒꯤ ꯑꯩꯅ ꯑꯁꯣꯝꯗ ꯆꯪꯕꯅꯦ ꯑꯗꯣ ꯅꯝꯗꯤ ꯅꯝꯊꯤꯍꯍꯦꯦ ꯃꯅꯤꯡꯗ ꯑꯣꯏꯅ ꯆꯠꯈ꯭ꯔꯒꯦ ꯑꯉꯥꯡꯁꯤꯡ ꯁꯟꯗꯦ ꯁ꯭ꯀꯨꯜꯒꯤ ꯀ꯭ꯂꯥꯁꯔꯨꯝ ꯂꯩꯕꯗꯣ ꯑꯗꯨꯗ ꯑꯉꯥꯡꯁꯤꯡ ꯁꯦꯡꯗꯣꯛꯄ ꯂꯥꯛꯄ ꯑꯗꯨꯒꯤ ꯁꯦꯡꯗꯣꯛꯑꯒ ꯑꯃꯨꯛ ꯍꯧꯖꯤꯛ ꯍꯟꯈ꯭ꯔꯦ ꯑꯁ ꯃꯣꯏꯒꯤ ꯋꯥꯏꯕꯣꯠꯇꯤ ꯌꯥꯝ ꯆꯥꯎꯋꯦ ꯍꯣꯏ ꯇꯥꯒꯗꯧꯕ ꯃꯥꯂꯦ ꯌꯥꯝ ꯊꯥ ꯊ ꯅꯨꯡꯁꯥꯗꯤ ꯑꯃꯨꯛ ꯆꯪꯈꯕ ꯃꯥꯜꯂꯦ
ꯎꯝ ꯊꯣꯛꯂꯗꯤ ꯅꯨꯡꯉꯥꯏꯒꯅꯤꯍꯦ ꯐꯤ ꯈꯣꯏꯗꯣ ꯀꯪꯗ꯭ꯔꯤꯌꯦ ꯈꯔ
ꯁꯨꯕ꯭ꯔꯣ
ꯎꯝ ꯏꯟꯅꯅ
ꯎꯄꯥ ꯉꯁꯤ ꯉꯁꯤ ꯁꯨꯕ꯭ꯔꯕ ꯑꯣ
ꯎꯝ ꯃꯥꯁ
ꯎꯝ ꯃꯥ ꯁꯣꯡꯕ ꯑꯣ ꯑꯣ ꯅꯪ ꯅꯅꯥꯎ ꯅꯨꯄꯥ ꯂꯥꯁꯇꯣ ꯑꯇꯣꯟꯕꯗꯣ ꯑꯗꯨꯟꯗꯦꯨꯟꯗꯦ ꯁꯀꯨꯜꯗ ꯐꯀꯣ ꯃꯥꯒ꯭ꯟꯦ ꯑꯣ ꯃꯥ ꯀꯥꯁ ꯀꯌꯥ ꯇꯝꯈ꯭ꯔꯒꯦ ꯍꯧꯖꯤꯛ ꯄꯥꯁꯗꯨ ꯅꯥꯏꯟ
ꯎꯝ
ꯎꯝ ꯑꯣ ꯃꯣꯏꯒꯤ ꯄꯥꯔꯇꯤ ꯂꯣꯏꯅ ꯒ꯭ꯔꯦꯖꯨꯑꯦꯁꯟ ꯇꯧꯈ꯭ꯔꯕꯒꯤ ꯃꯣꯏ ꯃꯥꯁꯨ ꯂꯣꯏꯅ ꯇꯧꯗ ꯍꯧꯖꯤꯛꯇꯤ ꯒꯩꯖꯥꯡꯂ ꯃꯣꯏꯅ
ꯎꯝ ꯎꯝ ꯃꯤꯡ ꯍꯥꯏꯒꯅꯣ ꯍꯥꯏꯌꯦ
ꯑꯣ ꯑꯗꯨ ꯑꯩꯈꯣꯏꯅ ꯇꯧꯕ ꯃꯥꯜꯂꯦ ꯑꯗꯨꯗꯤ ꯎꯝ ꯎꯄꯥꯏ ꯂꯩꯇ꯭ꯔꯔꯤꯅꯦ ꯗꯨꯗꯤ
ꯎꯝ
ꯑꯗꯨ ꯑꯗꯨ ꯑꯣꯏꯔꯗꯤ ꯌꯨꯠꯇ ꯆꯪꯈ꯭ꯔꯦ ꯃꯥ
ꯌꯨꯠꯇꯗꯤ ꯆꯪꯗ꯭ꯔꯤꯌꯦ ꯑꯗꯨꯕꯨ ꯎꯝ ꯆꯪꯅꯤꯡꯉꯥꯏ ꯆꯪꯗ꯭ꯔꯦ
ꯆꯪꯅꯤ ꯆꯪꯅꯤꯡꯉꯥꯏ ꯇꯧꯈ꯭ꯔꯦ ꯑꯗꯣ ꯀꯩꯅꯣꯗꯤ ꯇꯧꯗ꯭ꯔꯤꯅ ꯂꯧꯗꯤ ꯂꯧ ꯐꯠꯇ꯭ꯔꯤꯀꯣ
ꯎꯝ ꯂꯧꯈꯠꯇ꯭ꯔꯤꯌꯦ ꯎꯝ
ꯑꯣ ꯑꯩꯩꯅ ꯀꯥꯎꯔꯒ ꯑꯃꯨꯛ ꯍꯟꯖꯤꯟ ꯍꯟꯖꯤꯟ ꯂꯥꯎꯔꯒ ꯂꯩꯔꯦꯅꯦ ꯑꯩꯒꯤ ꯏꯁꯀꯥꯔꯞ ꯄꯨꯕꯗꯣ ꯑꯗꯨꯅ ꯊꯤꯡꯉꯒ ꯑꯩꯒꯤ ꯅꯥꯇꯣꯟ ꯇ ꯊꯦꯡꯉꯒ ꯆꯠꯈ꯭ꯔꯦ ꯅꯪ ꯃꯤ ꯌꯥꯝ ꯉꯥꯡꯕ ꯃꯥꯜꯂꯦ
ꯎꯕꯗ ꯈꯥꯏꯑꯦꯔꯒ ꯂꯩꯔꯤꯅꯦꯅ
ꯈꯥꯏꯔꯒꯅꯦ ꯑꯩꯗꯤ ꯌꯥꯝ ꯁꯥꯎꯅꯤꯡꯕꯅꯦꯕ ꯇꯧꯔꯛꯀꯦꯀꯣ ꯍꯥꯏꯔꯒ ꯑꯃꯨꯛ ꯈꯨꯝꯗꯨꯕ ꯑꯩꯅ ꯅꯅꯃꯥꯟꯅꯕꯤꯗꯨꯁꯨ ꯇꯧꯈ꯭ꯔꯣ ꯍꯥꯏꯅ ꯇꯧꯕꯅꯦꯕ ꯇꯧꯔꯒ ꯄꯥꯏꯔꯛꯇꯕ ꯑꯗꯨꯒꯤ ꯑꯩꯒꯤ ꯑꯩꯒꯤ ꯌꯥꯝ ꯁꯥꯎꯅꯤꯡꯉꯦ ꯕꯤꯔꯅꯦ ꯑ ꯀꯅ ꯀꯅ ꯑꯁ ꯭ꯟ ꯇꯥꯗꯔꯦꯗ ꯑꯩꯗꯤ ꯌꯥꯝ ꯁꯥꯎꯅꯤꯉꯦ ꯐꯣꯟ ꯇꯧꯔꯗꯤ ꯁꯠ ꯁꯠ ꯁꯠ ꯄꯥꯏꯈꯠꯇꯦ ꯈꯟꯗꯦ ꯑ ꯅꯪ ꯆꯥꯛ ꯌꯦꯟꯁꯥꯡ ꯊꯣꯡꯕ꯭ꯔꯥ ꯃꯣꯔꯅꯤꯡ ꯏꯚꯤꯅꯤꯡ ꯑꯌꯨꯛ
ꯑꯁ ꯑꯌꯨꯛꯇꯛꯇꯤ ꯉꯝꯗꯦ ꯑꯩ ꯑꯦꯁ ꯍꯧꯧꯒꯠꯄ ꯉꯝꯗꯦ ꯏꯚꯅꯤꯡꯗꯤ ꯁ ꯄꯣꯡꯉꯦ ꯎꯝ
ꯑꯣ ꯑꯩꯗꯤ ꯑꯩ ꯑꯩꯁꯨꯅꯦ ꯑꯌꯨꯛꯇꯤ ꯍꯧꯒꯠꯄ ꯉꯝꯗꯦ ꯑꯩꯁꯨ ꯏꯃꯥ ꯈꯛꯇꯪ ꯊꯣꯡꯉꯦ ꯑꯗꯨꯗꯒꯤ ꯌꯨꯝ ꯂꯥꯛꯑꯦ ꯍꯥꯏꯔꯒ ꯆꯥꯛ ꯏꯟꯁꯥꯡꯁꯨ ꯊꯣꯡꯕꯤꯗꯦ ꯍꯥꯏ ꯑꯗꯨꯝꯃꯥꯏꯅ ꯍꯥꯏꯕꯅꯦ ꯏꯃꯥꯗꯣ
ꯎꯝ
ꯑꯗꯨꯕꯨ ꯇꯜꯂꯦ ꯍꯧꯒꯠ ꯑꯌꯨꯛꯇꯗꯤ ꯌꯥꯝ ꯊꯨꯑꯦ ꯊꯨꯕꯗꯤ ꯅꯣꯏꯗꯤ ꯃꯤ ꯀꯌꯥꯅꯣ ꯇꯥꯕ꯭ꯔꯣ
ꯕꯤ ꯌꯥꯝꯅꯥ ꯍꯥꯏꯕ꯭ꯔꯥ
ꯅꯣꯏ ꯃꯤ ꯀꯌꯥꯅꯣ ꯍꯥꯏꯕ ꯆꯅꯤ ꯅꯣꯏ ꯃꯤꯒ ꯆꯥꯕ꯭ꯔꯥ ꯍꯥꯏꯕ ꯃ꯭ꯂ
ꯍꯟꯗꯛꯀꯥꯟ ꯃꯉꯥ
ꯍꯥꯥ ꯃꯉꯥ ꯃꯉꯥ ꯑꯣ ꯑꯣ ꯑꯣ ꯃꯉꯥ ꯍꯥꯇꯪꯅꯦꯒꯟ ꯃꯉꯥ ꯈꯥꯇ ꯀ ꯗꯥ ꯅꯣꯏ ꯒꯦꯁꯇ ꯊꯣꯡꯕ꯭ꯔꯥ ꯀꯗꯥꯏꯗ ꯊꯣꯡꯕ꯭ꯔꯥ
ꯏꯟꯗꯛꯁꯟꯗ ꯊꯣꯛꯣꯡꯑꯝꯅꯦ ꯌꯦꯖꯠ
ꯑꯣ ꯑꯣ ꯑꯣ ꯑꯣ ꯐꯔꯦꯅꯦ ꯅꯣꯏꯒꯤ ꯏ ꯏꯟ ꯅꯣꯏꯒꯤ ꯏꯟꯗ ꯗꯛꯁꯟꯗ ꯏꯟꯗꯛꯁꯟ ꯕꯦꯖ ꯑꯣꯏꯕ꯭ꯔꯥ ꯅꯠꯇ꯭ꯔꯒ ꯑꯗꯨꯝ ꯑꯃꯍꯦꯛꯇ ꯊꯣꯡꯕ ꯌꯥꯕꯗꯨ ꯑꯣꯏꯕ꯭ꯔꯥ
ꯈꯪꯗ꯭ꯔꯩꯗꯤ
ꯅꯪꯅ ꯆꯥꯛ ꯊꯣꯡꯕ ꯀꯥꯟꯗ ꯑꯣ ꯅꯠꯇꯦ ꯇꯣꯉꯥꯟꯅ ꯆꯐꯨ ꯑꯗꯨꯝ ꯇꯣꯉꯥꯟꯅ ꯂꯩꯔꯛꯄ꯭ꯔꯥ ꯍꯥꯏꯕ ꯑꯗꯨ ꯑꯗꯨꯗ ꯊꯣꯡꯅꯤꯡꯉꯥꯏ
ꯑꯣ ꯑꯗꯨꯗ ꯊꯣꯡꯅꯤꯡꯉꯥꯏ ꯑꯃ ꯂꯩꯅꯦ ꯑꯩ ꯚꯥꯞ ꯇꯥꯗ꯭ꯔꯦ ꯅꯍꯥꯏꯗꯣ
ꯏꯟꯗꯛꯁꯟꯗ ꯊꯣꯡꯅꯕꯗꯣ ꯑꯗꯨꯗꯣ ꯄꯣꯠꯒ ꯀꯔꯤ ꯀꯔꯤꯅꯣ ꯑꯗꯨꯒꯨꯝꯕꯗꯣ ꯇꯣꯉꯥꯟꯅ ꯂꯩꯕ꯭ꯔꯥ ꯅꯠꯇ ꯅꯠꯇ꯭ꯔꯒ ꯑꯦꯅꯤ ꯍꯦꯛꯇ ꯑꯗꯨꯝ ꯊꯝꯃꯒ ꯊꯣꯡ ꯑꯣ ꯑꯣ ꯑꯣ ꯐꯔꯦꯅꯦ ꯑꯩꯈꯣꯏꯒꯤꯗꯨꯗꯤ ꯑꯗꯨ ꯅꯠꯇꯕꯣ ꯑꯩꯈꯣꯏꯒꯤꯅ ꯇꯣꯉꯥꯟꯅ ꯏꯟꯗꯛꯁꯟ ꯕꯦꯁ ꯈꯛꯇꯪ ꯊꯣꯡꯕ ꯌꯥꯕ ꯑꯗꯨꯒꯤ ꯌꯨꯝꯗ ꯂꯩꯇꯦ
ꯎꯝ ꯃꯈꯥꯒꯤꯗꯣ ꯆꯞ ꯃꯅꯗ꯭ꯔꯗꯤ ꯊꯣꯡꯕꯗꯣ ꯅꯨꯡꯉꯥꯏꯇꯦ ꯍꯥꯏꯌꯦꯦ
ꯑꯣ ꯑꯣ ꯑꯗꯨꯕꯨꯗꯤ ꯑꯣꯏꯒꯅꯤ ꯐ꯭ꯂꯦꯠ ꯑꯣꯏꯒꯗꯕ ꯑꯩꯈꯣꯏꯒꯤꯗꯤ ꯈꯪꯗ꯭ꯔꯦ ꯊꯣꯡꯕ ꯌꯥꯗꯕ ꯂꯩꯌꯦ ꯈꯪꯗꯦ ꯏꯃꯥ ꯍꯦꯛ ꯏꯃꯥ ꯍꯦꯛ ꯂꯥꯛꯂꯗꯤ ꯆꯠꯈ꯭ꯔꯅꯤ ꯑꯗꯨ ꯏꯃꯥ ꯇ꯭ꯔꯦꯅꯦ ꯍꯧꯖꯤꯄꯣ ꯊꯨꯅ ꯂꯥꯛꯀꯅꯤ ꯍꯥꯏꯔꯒ ꯍꯧꯖꯤꯛꯐꯥꯎ ꯂꯥꯛꯇ꯭ꯔꯦ ꯑꯗꯨꯕꯨ